ꯇꯥꯕꯔꯣ ꯅꯪ ꯀꯌꯥꯝ ꯋꯥꯠꯂꯤꯒꯦ ꯄ꯭ꯔꯥꯛꯇꯤꯀꯦꯜ ꯁꯤꯟꯗꯣꯏꯕ
ꯉꯁꯤ ꯍꯪꯆꯤꯠ ꯄ꯭ꯔꯦꯈꯥ ꯑꯣꯏꯕꯅꯦꯕꯀꯣ
ꯑ
ꯀ꯭ꯔꯦꯇꯤꯀꯦꯜ ꯑꯃꯈꯛ ꯉꯥꯏꯗ ꯑꯦꯛꯁꯄꯔꯤꯃꯦꯟ ꯑꯗꯨꯁꯨ ꯉꯁꯤꯈꯛ ꯄꯤꯔꯛꯄꯅꯤꯅ ꯃꯣꯏꯅ ꯆꯤꯡꯒꯠꯂꯛꯑꯣꯅ
ꯎꯝ
ꯍꯥꯟꯅꯅ ꯏꯕ ꯂꯣꯏꯔ ꯈꯣꯠꯍꯟꯈ꯭ꯔꯕꯅꯦꯕ ꯑꯗꯨ ꯃꯣꯏꯅ ꯑꯦꯛꯁꯇ꯭ꯔꯥ ꯍꯥꯞꯆꯤꯜ ꯂꯛꯏꯕꯥ
ꯐꯔꯦ ꯐꯔꯦ ꯊꯕꯛ ꯆꯤꯜꯍꯟꯕꯤꯔꯦ
ꯑꯦ ꯆꯤꯟꯗꯦ ꯍꯦ ꯀꯩ ꯗꯨꯃꯥꯏ ꯍꯥꯏꯅꯣ
ꯊꯕꯛ ꯆꯤꯜꯍꯟꯕꯤꯔꯦ ꯍꯥꯏꯕꯅꯤ ꯅꯪꯗꯣ ꯄ꯭ꯔꯦꯛꯇꯤꯀꯦꯜ ꯁꯤꯟꯕꯒꯤ ꯊꯕꯛ ꯍꯥꯞꯆꯤꯟꯕꯤꯔꯦ ꯍꯥꯏꯕꯅꯤꯅ
ꯑꯣ ꯑꯗꯨꯅꯤꯅꯦ ꯀꯣꯂꯦꯖ ꯍꯥ ꯁꯥꯇ꯭ꯔꯥ ꯍꯥꯏꯖꯦ
ꯃꯥꯅꯦ ꯃꯥꯅꯦ ꯁꯥꯇ꯭ꯔ ꯑꯣꯏꯔꯤꯉꯥꯏ ꯈꯔ ꯋꯥꯍꯧꯒꯗꯕꯅꯦ
ꯃꯣꯏ ꯑꯣꯖꯥ ꯑꯣꯖꯥꯒꯤ ꯑꯄꯥꯝ ꯑꯄꯥꯝꯕꯅꯦ ꯍꯥꯏꯕ ꯇꯧꯔꯛꯏꯁꯦ
ꯍ ꯑꯩꯈꯣꯏ ꯍꯧꯖꯤꯛ ꯁꯥꯇ꯭ꯔ ꯑꯣꯏꯕ ꯇꯣꯛꯑꯒ ꯅꯨꯡꯉꯥꯏꯅꯥ ꯂꯩꯊꯣꯛꯑ
ꯎꯝ ꯑꯣꯖꯥ ꯑꯃ ꯑꯣꯏꯕꯗꯒꯤ ꯁꯥꯇ꯭ꯔꯑꯃꯨꯛ ꯑꯣꯜꯂꯦ
ꯑꯗꯣ ꯑꯊꯥ ꯇ ꯍꯂꯦ
ꯑꯁ ꯑꯗꯨꯑꯣꯏꯁꯨ ꯑꯉꯥꯡ ꯃꯆꯥ ꯇꯥꯛꯄꯗꯨꯁꯨ ꯋꯥꯔꯝꯅꯤꯀꯣꯗꯤ
ꯑꯁ ꯋꯥꯏ ꯏꯕꯦꯝꯃꯥ ꯑꯉꯥꯡ ꯂꯣꯏꯅꯕꯅ ꯍꯦꯟꯅ ꯋꯥꯏꯗꯨꯅꯦ
ꯑꯗꯨ ꯍꯥꯏꯔꯤꯁꯦ ꯃꯣꯏ ꯉꯥꯡꯅꯅꯕ ꯍꯣꯠꯅꯕꯗ
ꯃꯥ ꯑꯆꯧꯕꯗ ꯆꯪꯈꯤꯕꯅꯧ ꯐꯩꯌꯦꯕ
ꯎꯝ
ꯑꯁ ꯑꯗꯣ ꯑꯩꯗꯤ ꯀ꯭ꯂꯥꯁ ꯅꯔꯁꯔꯤꯒ ꯄ꯭ꯔꯤ ꯅꯔꯁꯔꯤꯒꯗꯤ ꯆꯪꯕ ꯁꯪꯗꯗꯅ ꯄꯦꯔꯠꯇꯣ ꯆꯪꯗ꯭ꯔꯦ ꯃꯣꯏꯗꯤ ꯑꯩ ꯀꯦꯖꯤꯗꯒꯤ ꯆꯪꯉꯦ
ꯀꯖꯤ ꯗꯥꯒꯤ ꯍꯧꯔꯤꯔꯥ
ꯀꯦꯖꯤꯗꯒꯤ ꯍꯧꯔꯤꯅꯦ ꯑꯉꯥꯡ ꯑꯆꯪꯕꯨꯗꯤ ꯆꯪꯉꯦ ꯃꯔꯛ ꯄ꯭ꯔꯤ ꯅꯔꯁꯔꯤ ꯀꯩ ꯀ ꯗꯣ
ꯀꯦ ꯖꯤ ꯗꯤ ꯈꯔ ꯉꯥꯡꯅ ꯁꯛꯅ ꯌꯥꯔꯝꯃꯅꯤꯗꯣ
ꯑꯩꯁ ꯏꯕꯦꯝꯃꯥ ꯈ꯭ꯋꯥꯏ ꯋꯥꯏꯁꯦ ꯀ꯭ꯂꯥꯁ ꯀꯦ ꯖꯤ ꯒ ꯋꯥꯟꯒ
ꯍꯝ ꯀꯩ
ꯃꯣꯏꯁꯤꯅꯅꯦ ꯑꯁ ꯈꯪꯗꯦ ꯃꯣꯏꯅ ꯍꯦꯜꯂꯦ ꯅꯔꯁꯔꯤ ꯄ꯭ꯔꯤ ꯅꯔꯁꯔꯤꯅ ꯈꯔ ꯐꯩꯌꯦꯕꯀꯣ
ꯑꯥ
ꯑꯁ ꯈꯪꯗꯦ ꯌꯥꯝꯅ ꯀꯩꯅꯣ ꯇꯧꯏꯕꯨ ꯀꯩꯅꯣ ꯈꯨꯋꯥꯝꯅꯦꯕꯣ ꯃꯣꯏꯗꯤ ꯃꯣꯏꯗ ꯃꯣꯏꯗ ꯆꯪꯉꯨꯔꯒ ꯍꯥꯏꯕꯗꯤ ꯊꯣꯛꯂꯛꯄꯗ ꯈꯨꯋꯥ ꯆꯥꯗꯦ
ꯗꯝ ꯂꯣꯏꯕꯗꯣ
ꯍꯣꯏ ꯍꯣꯏ ꯄꯨꯔꯥ ꯗꯝꯅꯤꯗ ꯍꯜꯂꯛꯑꯒ ꯂꯣꯏꯔꯤꯁꯦ ꯑꯗꯨꯅ ꯍꯜꯂꯛꯑꯒ ꯀꯩꯝ ꯇꯧꯉꯝꯕ ꯖꯥꯠ ꯅꯠꯇꯦ
ꯀꯩꯅꯣ ꯀ꯭ꯂꯥꯁ ꯀꯌꯥ ꯀꯌꯥ ꯆꯪꯒꯦ
ꯑꯩ ꯀ꯭ꯂꯥꯁ ꯀꯦ ꯖꯤ ꯗꯒꯤ ꯐꯥꯏꯚ ꯐꯥꯎꯀꯤ ꯃꯦꯠꯁꯀ ꯀꯝꯄ꯭ꯌꯨꯇꯔ ꯁꯥꯏꯟꯁꯀ ꯇꯥꯛꯑꯦꯕ ꯁꯕꯖꯦꯛ ꯑꯅꯤ ꯇꯥꯛꯄꯅꯤꯅꯅꯦ
ꯑꯥ
ꯑꯣꯞ ꯁꯨꯛꯂꯩ ꯂꯩꯇꯦꯕ ꯑꯗꯨꯅ ꯈꯨꯋꯥꯃꯅꯦ
ꯅꯣꯡꯃꯗ ꯄꯦꯔꯠ ꯀꯌꯥ ꯆꯪꯒꯦ ꯍꯥꯏꯁꯦ
ꯅꯣꯡꯃꯥꯗ ꯄꯦꯔꯠ ꯇꯔꯨꯛ ꯇꯔꯨꯛ ꯂꯩ
ꯑꯁ ꯑꯗꯨꯗꯤ ꯀꯥꯏꯗꯅꯣꯗ
ꯄꯔꯦꯠ ꯇꯔꯨꯛꯇꯣ ꯏꯕꯦꯃꯥ ꯐꯥꯔꯁ ꯄꯦꯔꯠꯇꯩ ꯂꯥꯁ ꯄꯦꯔꯦꯠꯐꯥꯎ ꯑꯣꯐ ꯂꯩꯇꯕ ꯅꯨꯃꯤꯠ ꯑꯗꯨꯝ ꯅꯨꯃꯤꯠ ꯍꯨꯝꯅꯤ ꯑꯃꯗꯤ ꯑꯣꯐ ꯂꯩꯄꯣꯠꯇꯦ ꯅꯠꯇꯦ ꯐꯥꯔꯁꯇꯇꯩ
ꯑ ꯑꯗꯨ ꯅꯨꯃꯤꯠ ꯑꯍꯨꯝꯅꯤꯗꯤ ꯐꯖꯔꯝꯃꯅꯤ
ꯑꯣ ꯑꯗꯨꯒ ꯑꯣꯞꯂꯩꯕ ꯍꯥꯏꯁꯦ ꯋꯥ ꯑꯗꯨꯅꯦ ꯋꯥꯏꯑꯕ ꯃꯣꯏꯗꯤ ꯑꯗꯨꯝ ꯂꯥꯎꯕꯩ ꯁꯔꯨꯛ ꯉꯥꯛꯇꯅꯤꯅꯅꯦ
ꯍꯣꯏ
ꯍꯥꯟꯅꯗꯤ ꯈꯔ ꯂꯤꯔꯤ ꯈꯣꯏꯔꯤꯅ ꯋꯥꯔꯗꯤ ꯈꯔ ꯉꯥꯡꯉꯝꯕꯅꯦ ꯑꯣꯖꯥ ꯑꯣꯏꯕꯗꯒꯤ ꯋꯥ ꯇꯞꯅ ꯉꯥꯡꯕꯣꯏ ꯍꯥꯏ ꯐꯗ꯭ꯔꯦ ꯍꯧ ꯍꯧꯅ ꯂꯥꯎ ꯂꯥꯑꯣꯅ ꯉꯥꯡꯉꯦ꯫
ꯇꯥꯔꯛꯇꯕꯒꯤ
ꯍꯣꯏ ꯍꯣꯏ ꯈꯤꯇꯪ ꯂꯥꯛ ꯂꯥꯡꯅꯣ ꯇꯧ ꯂꯥꯛꯄꯗ ꯌꯨꯝꯗꯁꯨ ꯑꯗꯨꯝ ꯇꯨꯏꯁꯟ ꯇꯧꯕꯗꯣ ꯑꯃꯨꯛ ꯂꯥꯎꯑꯣ ꯂꯥꯎ ꯇꯧꯕꯒꯤ ꯇꯞꯅ ꯉꯥꯡꯕꯗꯨꯁꯨ ꯍꯩꯅꯔꯦ ꯑ ꯑꯩꯁꯨ ꯍꯟꯗꯛ ꯕꯦꯠ ꯇꯧꯊꯣꯛꯀꯦꯅ ꯇꯧꯕꯅꯦ
ꯑ ꯕꯦꯠꯇꯤ ꯀꯩꯅꯣꯗ ꯗꯦꯝꯗ ꯂꯩꯗꯥꯏꯅꯦ
ꯗꯦꯝꯗꯨ ꯍꯣꯏ ꯗꯤ ꯑꯦꯝꯒꯤꯗꯨ ꯇꯧꯗ꯭ꯔꯦ ꯄ꯭ꯔꯥꯏꯚꯦꯠꯇ ꯑꯥꯔ ꯀꯦꯗ ꯇꯧꯒꯦꯅ ꯇꯧꯕ
ꯑꯣ ꯑꯥꯔ ꯀꯦꯁꯨ ꯑꯥ ꯂꯩꯕ ꯑꯥ ꯑꯩꯈꯣꯏ ꯆꯦꯁꯨ ꯑꯥꯔ ꯀꯦ ꯇꯧꯔꯝꯗꯧꯕ ꯗꯦꯝꯒꯤꯗꯨꯣ ꯈꯛꯑꯦꯅ ꯎꯝ ꯃꯥ ꯑꯣꯖꯥ ꯑꯣꯏꯔꯝꯕꯅꯦꯕ ꯀꯩꯅꯣꯒꯤ
ꯎꯝ
ꯅꯁꯔꯤꯒꯤ ꯕꯦꯠ ꯑꯣꯏꯅ ꯇꯧꯒꯔꯦ
ꯑꯩꯅ ꯄꯨꯔꯥ ꯑꯩꯅꯅꯦ ꯗꯤ ꯑꯦꯝꯗ ꯇꯧꯒꯗꯕꯗꯣ ꯁ꯭ꯀꯨꯜꯗ ꯂꯦꯞꯄꯒ ꯃꯥꯗꯤ ꯗꯤ ꯑꯦꯝꯗꯤ ꯀ ꯗ ꯌꯥꯗꯕꯗꯣ ꯍꯣꯏ ꯌꯥ ꯈꯔ ꯈꯔ ꯌꯦꯡꯉꯒ ꯀꯥꯗꯕ ꯌꯥꯝ ꯀꯟꯅ ꯀꯥꯗ꯭ꯔꯁꯨ ꯌꯥꯕ ꯑꯩꯅ ꯊꯤꯔꯤꯅꯦ ꯁ꯭ꯀꯨꯜꯁꯦ ꯑꯃꯨꯛ ꯇꯣꯛꯅꯤꯡꯗꯕ ꯑꯩꯅ ꯑꯥꯔ ꯀꯦꯗꯤ ꯌꯥꯕꯥ ꯍꯥꯢꯁꯦ ꯍꯇꯥꯝꯗ ꯑꯅꯤꯔꯛ ꯑꯍꯨꯝꯂꯛ ꯀꯨꯝꯕ ꯀꯥꯔꯗꯤ ꯍꯥꯏꯕ ꯋꯥ ꯑꯗꯣ ꯑꯩꯈꯣꯏꯒꯤꯗꯤ ꯑꯉꯥꯡꯒꯤ ꯁ꯭ꯀꯨꯜꯅꯤꯅ ꯎꯕ ꯕꯥꯔꯣ ꯃꯃꯥꯡ ꯁꯨꯇꯤ ꯊꯥꯏꯑꯦꯕꯀꯣ ꯀꯣ ꯈꯣꯏꯒꯤ ꯑꯩꯅ ꯅꯣꯡꯃꯒꯤ ꯀ꯭ꯂꯥꯁꯁꯨ ꯑꯅꯤꯒꯨꯝꯕ ꯑꯍꯨꯝꯒꯨꯝꯕ ꯑꯗꯨꯝ ꯌꯥꯎꯔꯗꯤ ꯌꯥꯏ ꯍꯥꯏꯕ
ꯑꯣ
ꯑꯗꯨꯅ ꯄꯨꯡ ꯍꯥꯏꯗꯤ ꯃꯥꯅꯦ ꯕꯥꯔꯣ ꯃꯈꯥꯏ ꯑꯗꯨꯋꯥꯏꯗ ꯌꯧꯔꯒ ꯑꯅꯪꯕ ꯀ꯭ꯂꯥꯁ ꯃꯤꯅꯠ ꯑꯅꯤꯅꯤꯗ ꯑꯣꯏꯁꯨ ꯌꯥꯎꯔꯒꯦ ꯑꯗꯨꯃꯥꯏ ꯈꯟꯕꯥ
ꯚꯦꯠ ꯇꯧꯕꯗꯤ ꯆꯍꯤ ꯀꯌꯥ ꯆꯪꯒꯦ ꯑꯅꯤ ꯑꯍꯨꯝ ꯑ ꯑꯗꯨꯗꯤ ꯌꯥꯏ ꯀꯩꯅꯣ ꯇꯧꯁꯤꯟꯕ
ꯍꯣꯏ ꯑꯩ ꯇꯦꯠ ꯇꯦꯠ ꯑꯉꯝꯕ ꯑꯗꯒꯤ ꯁꯇꯔꯗꯦꯗ ꯁꯨꯇꯤ ꯌꯥꯝ ꯉꯜꯂꯦ ꯄꯨꯡ ꯇꯔꯥꯃꯥꯊꯣꯏꯒ ꯃꯤꯅꯤꯠ ꯇ꯭ꯋꯦꯟꯇꯤꯗ ꯊꯥꯗꯣꯏꯅꯤ ꯑꯗꯨꯒꯨꯝꯕ ꯑꯅ ꯁꯨꯝ ꯌꯦꯡꯉꯒꯦ ꯇꯧꯕ ꯃꯔꯛꯇ ꯁꯨꯇꯤꯁꯨ ꯂꯩꯕ ꯌꯥꯎꯕꯅꯤꯅ
ꯎꯝ ꯌꯥ ꯑꯣꯏꯔꯗꯤ ꯌꯥꯝ ꯅꯪꯉꯤ
ꯍꯥꯏꯗꯤ ꯁꯤ ꯁ꯭ꯀꯨꯜꯁꯨ ꯁꯤ ꯅꯦꯛꯈꯔꯦꯗꯤ ꯑꯃ ꯄꯩꯁꯥꯗꯣ ꯂꯥꯛꯅꯤꯡꯉꯥꯏ ꯂꯝꯕꯤꯗꯣ ꯂꯩꯇ꯭ꯔꯗꯤ ꯋꯥꯗꯣꯏꯅꯤꯅꯦ ꯕꯦꯗ ꯇꯧꯕꯗꯣ
ꯃꯥ ꯑꯩꯈꯣꯏ ꯆꯦꯗꯣ ꯁ꯭ꯀꯨꯜꯗꯩ ꯐꯪꯉꯒ ꯇꯦꯛ ꯇꯦꯛ ꯃꯔꯨꯞꯀ ꯍꯨꯟꯖꯔꯝꯕꯗꯣ ꯍꯧꯖꯤꯛ ꯄꯨꯔꯥ ꯁ꯭ꯀꯨꯜꯗꯣ ꯇꯣꯛꯊꯣꯛꯈ꯭ꯔꯕꯅꯤꯅꯅꯦ ꯃꯥ ꯉꯥꯎꯔꯤꯅꯤ
ꯄꯩꯁꯥ ꯂꯥꯛꯅꯤꯡꯉꯥꯏ ꯂꯩꯇ꯭ꯔꯕ
ꯍꯣꯏ ꯑꯗꯨ ꯃꯌꯨꯝꯗꯕꯨꯗꯤ ꯇꯨꯋꯏꯁꯟ ꯇꯧꯕ ꯑꯗꯨꯏꯁꯨ ꯆꯤꯆꯦꯒꯤ ꯇꯥꯏꯞꯇ ꯂꯨꯄꯥ ꯆꯝꯃꯉꯥ ꯆꯝꯃꯉꯥ ꯂꯧꯕꯤꯗꯣ ꯑꯗꯨꯒꯨꯝꯕ ꯑꯣꯏꯕꯩ ꯃꯥꯁꯨ ꯍꯣꯏ ꯍꯣꯏ ꯍꯣꯏ ꯑꯗꯨꯒꯤ ꯋꯥꯕ
ꯁꯨꯛ ꯌꯥꯝ ꯑꯉꯥꯡ ꯇꯨꯏꯁꯟ ꯇꯧꯕꯕꯨ ꯃꯔꯨꯞ ꯅꯪꯅ ꯍꯣꯏ ꯃꯔꯛꯇ ꯈꯪꯗꯦ ꯃꯔꯨꯞꯀ ꯅꯪꯗꯕꯈꯣꯏ ꯑꯗꯨꯛ ꯌꯥꯝ ꯇꯧꯕ ꯑꯝꯇ ꯄꯤꯔꯛꯇꯕ ꯌꯥꯎꯔꯦ ꯁꯥꯎꯅꯤꯡꯉꯛꯑꯦꯕ
ꯃꯥꯟꯅꯦ
ꯑꯗꯨꯗ ꯑꯩ ꯁ꯭ꯀꯨꯜꯒ ꯇꯨꯏꯁꯟꯒꯗꯤ ꯂꯦꯞꯅꯤꯡꯗꯕ ꯑꯩꯅ ꯑꯃꯨꯛ ꯄꯩꯁꯥꯒꯤ ꯈꯜꯂꯒ
ꯎꯝ ꯍꯧꯖꯤꯛ ꯅꯍꯥ ꯑꯣꯏꯔꯤꯉꯩ ꯇꯥꯜꯍꯧꯗ꯭ꯔꯗꯤ ꯅꯠꯇ꯭ꯔꯥ
ꯏꯕꯦꯝꯃꯥ ꯀꯩꯝꯇꯅꯦ ꯑꯩ ꯀꯔꯤꯝ ꯇꯧꯖꯕꯒ ꯉꯝꯖꯗꯦꯀꯣ ꯂꯣꯏꯅꯅꯦ ꯂꯥꯛꯄꯒ ꯆꯠꯈꯤꯕꯅ ꯍꯥꯜꯂꯦ ꯍꯥꯏꯕ ꯍꯦꯛꯇ
ꯎꯝ
ꯀꯃꯥꯏꯇꯧꯕꯅꯣ ꯈꯪꯗꯦ
ꯇꯥꯟꯕꯗꯅ ꯌꯥꯝ ꯑꯋꯥꯕ
ꯃꯥ ꯆꯠꯈꯤꯕꯗ ꯑꯗꯨꯝ
ꯊꯨꯕ
ꯃꯥꯅꯤ ꯑꯁꯤꯦꯡꯕꯒꯤꯗꯨꯅꯦ ꯉꯁꯥꯏꯁꯨ ꯀꯣꯏꯆꯤꯕꯥꯅꯤ ꯕꯖꯥꯔ ꯊꯦꯡꯅꯔ ꯄꯣꯠꯂꯦꯕ ꯂꯨꯄꯥ ꯂꯤꯁꯤꯡ ꯑꯃ ꯄꯨꯕꯅꯦ ꯀꯨꯊ꯭ꯔꯥ ꯈꯛ ꯍꯜꯂꯛꯑꯦ
ꯌꯥꯗꯤ ꯍꯦꯛꯇ ꯆꯥꯏ ꯀꯥꯏ ꯆꯪꯈꯤꯕꯅꯠꯇ ꯑꯗꯨꯕꯨꯥꯎꯛꯇ ꯂꯩꯅꯤꯡ ꯂꯩꯅꯤꯡ ꯂꯩꯇꯕ ꯌꯥꯝ ꯌꯥꯎꯋꯦ
ꯎꯝ ꯎꯝ
ꯅꯪꯗꯤ ꯑꯉꯥꯡ ꯇꯨꯏꯁꯟꯒꯨꯝꯕ ꯀꯩꯝ ꯇꯧꯗꯦꯀꯣ
ꯍꯥꯎꯗꯦꯗ ꯁꯪꯉ ꯁꯪꯉꯀꯥꯟꯗꯗꯤꯗꯤ ꯍꯥꯟꯅꯗꯤ ꯀꯣꯂꯦꯖꯁꯦ ꯀꯥꯕꯗꯩ ꯑꯗꯨꯝ ꯇꯧꯈꯤꯗ꯭ꯔꯦ ꯑꯩꯅ ꯂꯧꯋ ꯁꯕꯖꯦꯛꯁꯤꯁꯨ ꯐꯪ ꯐꯪꯗꯦꯕ ꯃꯇꯝꯗꯣ
ꯑꯣ ꯅꯪ ꯀꯩ ꯂꯧꯔꯤꯅꯣ
ꯕꯣꯠꯅꯤ ꯂꯧꯕ
ꯑꯣ
ꯑꯗꯩ ꯑꯩꯈꯣꯏ ꯖꯤ ꯄꯤꯗꯤ ꯀꯥꯗꯕꯁꯨ ꯌꯥꯗꯦꯗꯅ
ꯍꯣꯏ ꯍꯣꯏ
ꯑꯗꯨꯒꯤ ꯑꯗꯨꯝ ꯀꯣꯂꯦꯖ ꯍꯪꯒꯥꯟꯗ ꯆꯠꯂꯒ ꯑꯗꯨꯝ ꯌꯨꯝ ꯍꯜꯂꯛꯄꯒ ꯑꯗꯨꯝ ꯀꯣꯟꯅꯔꯦ
ꯀꯣꯟꯗꯕꯅꯤ ꯀꯣꯂꯦꯖꯀ ꯀꯥꯁꯦ ꯀꯩꯝ ꯇꯧ ꯉꯝꯗꯕꯅꯤ ꯑꯩꯈꯣꯏꯁꯨ
ꯉꯝꯗꯦ ꯑꯗꯩ ꯑꯦꯁꯥꯏꯟꯃꯦꯟꯅꯤ ꯑꯗꯨꯅꯦ ꯑꯗꯥꯅꯦ
ꯃꯥꯅꯦ
ꯑꯩ ꯍꯥꯟꯅ ꯀꯩꯅꯣ ꯆꯠꯂꯝꯃꯦꯕ ꯀꯣꯂꯦꯖꯀ ꯑꯦꯕꯤꯌꯦꯁꯟꯒ ꯄꯥꯔꯝꯃꯦꯕ
ꯑꯣ
ꯑꯗꯨꯒ ꯑꯦꯚꯌꯦꯁꯟꯗꯣ ꯇꯣꯛꯊꯣꯛꯏꯅꯦ ꯍꯥꯏꯗꯤ ꯀꯣꯂꯦꯖ ꯔꯣꯝꯗ ꯀꯩꯅꯣ ꯇꯧꯔꯛꯇꯕꯩ
ꯎꯝ ꯑꯅꯤ ꯃꯄꯥꯕ ꯐꯛ ꯇꯥꯔꯛꯑꯕ
ꯑꯗꯨꯗꯩ ꯑꯦꯚꯌꯦꯁꯟꯗꯨꯁꯨ ꯄꯨꯡ ꯇꯔꯥꯗꯩꯅ ꯄꯨꯡ ꯑꯍꯨꯝꯐꯥꯎ ꯑꯣꯏꯁꯜꯂꯛꯄ ꯀ꯭ꯂꯥꯁ ꯇꯣ ꯑ ꯀꯣꯂꯤꯖꯁꯨ ꯆꯞ ꯃꯥꯟꯅ ꯈꯜꯂꯦꯗꯅ
ꯎꯝ
ꯑꯁꯤꯗꯤ ꯑꯃꯈꯛ ꯈꯟꯗ ꯌꯥꯔꯣꯏꯅ
ꯃꯥꯅꯦ ꯃꯥꯅꯦ ꯅꯪ ꯑꯗꯨ ꯊꯣꯛ ꯀꯥꯟꯗ ꯀꯥꯏꯗ ꯑꯃꯨꯛꯇꯧ ꯇꯧꯊꯣꯛꯑꯣ ꯀꯩꯅꯣ ꯑꯦꯕꯁꯟꯒꯤꯗ
ꯌꯥꯏ ꯑꯗꯨ ꯍꯧꯖꯤꯛꯇꯤ ꯑꯁ ꯁꯨꯝ ꯕꯤꯠꯄꯨ ꯌꯥꯎꯔꯛꯇ꯭ꯔꯦꯗ
ꯅꯪꯥꯗꯨ ꯀꯌꯥ ꯀꯨꯏ ꯇꯧꯔꯝꯒꯦ ꯍꯥꯏꯖꯦ
ꯊ ꯑꯩꯅ ꯇꯨꯋꯦꯞ ꯍꯦꯛ ꯑꯣꯏꯔꯛ ꯑꯩꯈꯣꯏꯗꯣ ꯑꯗꯨꯗꯩ ꯑꯗꯨꯝ ꯆꯠꯄ ꯍꯧꯔꯕꯅꯦ ꯕꯦꯕꯤ ꯁꯦꯁꯟꯁꯦ ꯊꯥ ꯑꯍꯨꯝ ꯊꯥ ꯑꯍꯨꯝꯃꯨꯛꯇꯤ ꯆꯠꯂꯝꯕ ꯃꯥꯜꯂꯦ ꯑꯗꯨꯒ ꯀꯣꯂꯦꯖ ꯀꯥ ꯍꯧꯔꯛꯄꯩꯗꯤ ꯑꯗꯨꯝ
ꯄꯥꯃꯨꯏꯌꯦ
ꯎꯝ
ꯅꯪꯗ ꯀꯌꯥꯝ ꯋꯥꯠꯂꯤꯅꯣꯅꯣ ꯊꯥ ꯀꯌꯥ ꯑꯣꯏꯗꯣꯏꯅꯣ ꯑꯗꯨꯅ
ꯆꯍꯤ ꯑꯃ ꯇꯝꯗꯣꯏꯅꯦꯕ ꯑꯗꯨꯁꯨ
ꯑꯣ
ꯑꯗꯨꯒꯤ ꯌꯥꯔꯔꯣꯏꯗꯕ ꯑꯩꯗꯣ ꯉꯝꯃꯔꯣꯏꯗꯕ ꯑꯗꯣ ꯑꯦꯚꯌꯦꯁꯟ ꯆꯍꯤ ꯑꯃ ꯇꯝꯕ ꯍꯥꯏꯗꯤꯦ ꯑꯗꯨꯝ ꯃꯐꯝꯗꯨꯗ ꯑꯩꯈꯣꯏꯅ ꯈꯟꯗ꯭ꯔꯤꯐꯧ ꯑꯗꯨꯝ ꯇꯝꯕꯕꯨꯗꯤ ꯌꯥꯏꯑꯕ ꯑꯌꯥꯕꯨꯗꯤ
ꯎꯝ
ꯑꯗꯨꯏꯁꯨ ꯌꯥꯝ ꯐꯔꯛ ꯇꯥꯔꯕ ꯑꯩꯉꯣꯟꯗ
ꯍꯥꯏꯗꯤ ꯄꯥꯝꯃꯤꯕ ꯑꯦꯚꯁꯟꯁꯦ ꯅꯍꯥꯟꯋꯥꯏ ꯑꯦꯛꯅꯅ ꯇꯧꯖꯔꯝꯃꯗꯤ ꯌꯥꯝꯅ ꯈꯠꯜꯂꯤ ꯁ ꯁꯥꯥꯟꯅ ꯍꯧꯖꯤꯛꯇ ꯌꯥꯝ ꯈꯜꯂꯤꯖꯠ
ꯀꯣꯏꯕ ꯂꯥꯡꯕꯩꯗꯤ ꯃꯥꯅꯤ ꯅꯨꯡꯉꯥꯏꯗꯅ ꯍꯥꯏꯗꯤ ꯂꯝ ꯀꯣꯏ ꯆꯠ ꯆꯠꯄ ꯈꯣꯠꯄ ꯑꯗꯩ ꯃꯤ ꯑꯅꯧꯕ ꯊꯦꯡꯅꯕ
ꯍꯣꯏ ꯂꯝꯁꯨ ꯃꯌꯥꯝ ꯆꯠꯄ ꯐꯪꯉꯦꯗꯅꯀꯣ
ꯎꯝ ꯑꯗꯩ ꯑꯩꯅ ꯑꯦꯚꯌꯦꯁꯟꯁꯦ ꯑꯩꯖꯦ ꯑꯣꯏꯋꯁꯦ ꯁꯨꯗꯦꯕ ꯈꯪ ꯑꯕꯔ ꯋꯦꯠ ꯐꯣꯔꯇꯤ ꯍꯧꯗꯦ ꯍꯧꯖꯤꯛꯐꯥꯎꯕ ꯑꯗꯨꯒꯤ ꯈꯨꯀꯥꯡꯑꯝꯅꯦ ꯑꯩ ꯏꯁꯥꯒꯤ ꯍꯥꯏꯠꯀ ꯋꯦꯠꯀ ꯆꯥꯟꯅꯗꯕꯗ
ꯎꯝ
ꯑꯗꯨꯅ ꯑꯩꯈꯣꯏ ꯑꯣꯖꯥꯈꯩꯁꯤꯅ ꯑꯗꯨꯝ ꯅꯪꯕꯨꯛ ꯈꯔ ꯈꯔ ꯆꯥꯎꯅꯤ ꯈꯔ ꯈꯔ ꯆꯥꯎꯅꯤ ꯅꯪꯕꯨ ꯌꯣꯠ ꯐꯨꯝꯕ ꯇꯥꯔꯦꯅꯦꯅ
ꯅ ꯃꯈꯣ ꯆꯤ ꯌꯗꯕ ꯅꯪ ꯑꯗꯨꯗꯨꯗꯤ ꯀꯩꯅꯣꯗꯤ ꯍꯥꯠ ꯀꯌꯥ ꯑꯣꯏꯅꯣ
ꯍꯥꯏꯠꯇꯤ ꯐꯥꯏꯚ ꯄꯣꯏꯟ ꯐꯣꯔ ꯑꯗꯨꯥꯏ ꯑꯣꯏꯕꯅꯤ
ꯌꯥꯝ ꯍꯥꯟꯅ ꯑꯩꯕꯨꯣꯏꯗꯤ ꯐꯥꯏꯚ ꯄꯣꯏꯟ ꯑꯩꯗꯤ ꯐꯣꯔ ꯍꯦꯜꯂꯦ ꯐꯥꯏꯚ ꯄꯣꯏꯟ ꯐꯥꯏꯚ ꯌ ꯐꯥꯠꯇꯣ ꯈꯤꯇꯪ ꯋꯥꯠꯄꯅꯦ
ꯎꯝ ꯑꯗꯨꯗ ꯃꯣꯏ ꯍꯥꯏꯁꯦ ꯋꯦꯠꯀ ꯍꯥꯏꯠꯀ ꯃꯥꯟꯅꯗꯧꯅꯦꯕ
ꯎꯝ
ꯑꯗꯣ ꯑꯩꯒꯗꯤ ꯌꯥꯝ ꯆꯥꯟꯅꯗ꯭ꯔꯣ ꯑꯩꯗꯤ ꯀꯥꯏ ꯐꯣꯔꯇꯤꯐꯧ ꯌꯧꯗꯦ
ꯑꯩꯈꯣꯏ ꯑꯩꯗꯤ ꯑꯩꯗꯤ ꯐꯤꯐꯇꯤ ꯐꯥꯏꯚ ꯂꯩꯌꯦ
ꯁꯤ ꯁꯨꯝ ꯆꯥꯔ ꯆꯥꯔꯒ ꯁꯨꯝ ꯍꯟꯊꯔꯛꯄꯩ ꯇꯥꯏꯞ ꯇꯧꯋꯦ ꯍꯥꯏꯕ ꯑꯩꯗꯤ
ꯑꯗꯨ ꯆꯒꯟ ꯌꯥ ꯅꯪꯕ ꯅꯝ ꯂꯩꯕꯗꯣ
ꯍꯣ ꯑꯗꯨꯅꯦ ꯑꯩ ꯑꯣꯏꯔꯤꯁꯦ ꯌꯦꯕꯤꯗ ꯑꯞꯇꯤꯗ ꯍꯧꯛꯑꯣ ꯀ ꯑꯩꯗꯤ ꯀꯌꯥꯝ ꯆꯥꯏꯑ ꯑꯗꯨꯝ ꯍꯥꯏꯔꯛꯀꯅꯤ ꯍꯞꯇꯥ ꯑꯝꯗꯞ ꯍꯞꯇꯥ ꯑꯝꯗ ꯌꯦꯟ ꯃꯉꯥꯔꯛ ꯆꯥꯏꯅꯦ ꯍꯥꯏꯕ ꯑꯩꯁꯦ
ꯑꯗꯨꯗ ꯃꯗꯨ ꯌꯥ
ꯌꯥꯔꯦ ꯑꯁ ꯑꯩꯅ ꯆꯥꯎꯥꯕ ꯁꯥ ꯉꯥ ꯆꯥꯕ ꯆꯥꯕꯅꯤ ꯑꯩꯈꯣꯏ ꯏꯃꯨꯛ ꯉꯛꯏꯅꯤ ꯀꯩꯅꯣ ꯑꯗꯨꯝ ꯌꯥꯝ ꯆꯥꯕ ꯅꯠꯇ꯭ꯔꯁꯨ ꯁꯨ ꯅꯨꯡꯇꯤꯒꯤ ꯁꯨꯝ ꯑꯍꯥꯎꯕ ꯑꯗꯨꯝ ꯑꯃꯃꯝ ꯇꯪꯅꯤꯡꯕꯗꯣ
ꯍꯣꯏ ꯍꯣꯏ
ꯑ ꯑꯗꯨ ꯏꯆꯦꯕꯤꯗꯥꯞꯁꯤꯅ ꯎꯔꯤ ꯈꯨꯗꯤꯡ ꯅꯪꯁꯨ ꯑꯗꯨꯝ ꯑꯍꯥꯎꯕꯗꯤ ꯑꯗꯨꯝ ꯆꯥꯛꯑꯦ ꯆꯥꯛꯑꯦ ꯍꯥꯏꯗꯤ ꯑꯗꯨꯝ ꯁꯨꯡꯂꯣꯏꯗꯤ ꯂꯣꯏꯗꯦꯗ
ꯑꯁ ꯑꯩꯈꯣꯏꯒꯤ ꯋꯦꯠ ꯐꯤꯐꯇꯤ ꯐꯥꯏꯚ ꯂꯩꯕ ꯑꯩꯒꯤ ꯏꯅꯥꯎꯄꯤꯗꯨꯅ ꯐꯤꯐꯇꯤꯅ ꯁꯨꯃꯥꯏ ꯂꯩꯕꯅꯤ ꯑꯗꯨꯕꯨꯗꯤ ꯑꯩꯈꯣꯏꯁꯦ ꯃꯌꯥꯝ ꯀꯪꯒꯦꯅ ꯍꯥꯏꯅꯦꯕ
ꯑꯥ
ꯅꯪꯅ ꯐꯣꯔꯇꯤ ꯌꯧꯗ꯭ꯔꯗꯤ
ꯑꯩ ꯍꯧꯖꯤꯗꯤ ꯐꯣꯔꯇꯤ ꯄꯥꯎ ꯇ ꯅꯪꯗꯤ ꯌꯧꯕꯁꯤꯅꯦꯕ ꯑꯇꯩ ꯑꯇꯩ ꯌꯧꯗ꯭ꯔꯁꯨꯣ ꯑꯗꯨꯪꯗꯤ ꯁꯨꯡ ꯌꯥꯎ ꯌꯥꯎ ꯌꯥꯗ꯭ꯔꯦ
ꯅꯨꯡꯊꯤꯟꯗ ꯇꯨꯝꯃꯒ ꯃꯌꯥꯌꯥꯝ ꯀꯩꯅꯣ ꯅꯣꯏ ꯈꯠꯂꯦ ꯅꯣꯏ ꯈꯠꯂꯦꯒ ꯍꯥꯏꯕꯗꯣ ꯑꯗꯨꯝ ꯃꯌꯥ ꯀꯪꯉꯝꯃꯤꯔꯗꯤ ꯅꯣꯏ ꯌꯥꯗꯕꯅꯦꯕꯣ
ꯌꯥꯗꯦ ꯀꯥꯥꯏ ꯑꯁ ꯇꯨꯝꯕꯁꯨ ꯑꯩꯃꯨꯛ ꯇꯨꯝꯕ ꯂꯩ ꯄꯣꯠꯇꯤ ꯄꯨꯡ ꯑꯅꯤ ꯑꯍꯨꯝꯒ ꯑꯗꯨꯝ ꯊꯣꯛꯏꯅꯦ
ꯑꯩ ꯇꯨꯝꯕ ꯍꯣꯏ ꯑꯩ ꯇꯨꯝꯈꯤꯕꯗꯒꯤꯅꯦ ꯍꯧꯗꯣꯛꯇ꯭ꯔꯤꯕ ꯃꯤꯦꯀꯞ ꯁ ꯂ ꯂꯧ ꯊꯣꯛꯣꯛꯇꯃꯤꯅꯦ ꯑꯌꯨꯛ ꯈꯗꯤꯛ ꯄꯨꯡ ꯇꯔꯨꯛ ꯇꯥꯕ
ꯑꯥꯎ ꯅꯨꯡꯊꯤꯜ ꯇꯨꯝꯕꯁꯦ ꯄꯨꯔꯥ ꯑꯦꯗꯤꯛꯇꯛꯇꯨ ꯌꯥꯕ
ꯑꯦ ꯌꯥꯝ ꯀꯩꯅꯣ ꯇꯧꯒꯖꯥꯅꯤ ꯕꯦꯝꯕ ꯑꯩ ꯅꯨꯡꯊꯤꯟꯁꯨ ꯇꯨꯝ ꯑꯁ ꯈꯪꯗꯦ ꯇꯨꯝꯃꯨ ꯍꯥꯏꯔꯤꯅꯦ ꯂꯣꯏ ꯇꯨꯝꯁꯤꯅꯤ
ꯄꯥꯝꯖꯔꯦꯗ
ꯑꯁ ꯑꯁꯦꯡꯕꯁꯦ ꯉꯁꯥꯏꯅꯦ ꯑꯩꯈꯣꯏꯗꯤ ꯉꯜꯂ ꯁꯨꯠꯇꯤ ꯕ꯭ꯔꯦꯛꯇꯣ ꯊꯥꯏꯌꯦꯕꯀꯣ ꯃꯟꯗ ꯀ꯭ꯂꯥꯁ ꯍꯧꯕꯒꯤ ꯑꯗꯨꯐꯨꯛꯇ ꯕ꯭ꯔꯦꯛ ꯏꯊꯥꯏ ꯀꯥꯏꯗ ꯁ꯭ꯀꯨꯜꯒꯤ ꯑꯉꯥꯡ ꯃꯌꯥꯝꯅ ꯁꯥꯟꯅꯕꯩ ꯂꯍꯥꯡꯕꯗꯨꯕꯨ ꯑꯗꯨꯝ ꯈꯪꯗꯦꯕꯕ ꯀꯧꯒ ꯇꯥꯔꯗꯤ ꯇꯨꯝꯃꯦ
ꯑ
ꯇ꯭ꯋꯦꯟꯇꯤ ꯃꯤꯅꯠꯀ ꯕ꯭ꯔꯦꯛ ꯊꯥꯏꯈ꯭ꯔꯗꯅꯦꯦꯞꯇꯣꯞ ꯐꯖꯅ ꯇꯨꯝꯈ꯭ꯔꯕ
ꯑꯣ ꯑꯗꯨꯗꯤ ꯑꯃꯨꯛ ꯇꯧꯔꯣ
ꯍꯣꯏ ꯍꯣꯏ ꯍꯣꯏ